ꯏꯃꯥ ꯍꯜꯂꯣ
ꯍꯜꯂꯣ
ꯀꯩꯗꯧꯔꯤꯒꯦ
ꯐꯣꯟ ꯃꯈꯣꯟꯖꯦ ꯌꯥꯝ ꯇꯞꯅ ꯇꯥꯕ꯭ꯔꯣ
ꯇꯥꯏ ꯈꯔ ꯇꯞꯅ
ꯑꯣ ꯁꯤ ꯃꯁꯥꯒꯤ ꯑꯣꯏꯗꯣꯏꯔꯣ
ꯑꯣꯏꯗꯣꯏꯅꯦ ꯑꯣꯏꯗꯣꯏꯅꯦ ꯃꯁꯥꯒꯤ
ꯑ ꯇꯨꯝꯃꯝꯃꯤꯅꯤꯗ ꯍꯤꯄꯝꯕꯅꯦ
ꯑꯣ ꯀꯣꯂꯦꯖ ꯆꯠꯇ꯭ꯔꯣ
ꯀꯣꯂꯦꯖꯁꯦ ꯑꯈꯣꯏꯗꯤ ꯚꯦꯀꯦꯁꯟ ꯂꯩꯔꯤꯕꯅꯤꯅ ꯈꯔꯅꯤ ꯆꯠꯈꯤꯔꯣꯏ
ꯑꯣ ꯂꯥꯏꯔꯤꯛꯀꯗꯤ ꯄꯥꯗ꯭ꯔꯕꯣ
ꯂꯥꯏꯔꯤꯛꯀꯤ ꯂꯥꯏꯔꯤꯛꯇꯤ ꯄꯥꯢꯌꯦꯗ ꯍꯧꯖꯤꯛꯇꯁꯨ ꯉꯔꯥꯡ ꯄꯥꯔꯝꯕꯅꯦ ꯉꯥꯔꯥꯡ ꯑꯍꯤꯡ ꯇꯨꯝꯗꯉꯩ
ꯑꯣ ꯂꯥꯢꯔꯤꯛ ꯌꯥꯝ ꯀꯟꯅ ꯄꯥꯏꯅꯦ ꯑꯗꯨꯗꯤ ꯅꯠꯇ꯭ꯔꯥ ꯌꯥꯝ ꯍꯣꯠꯅꯕ ꯀꯟꯕꯅꯦꯕ ꯗꯣꯛ ꯇꯔꯒ ꯑꯣꯏꯗꯣꯏꯔꯣ ꯅꯤꯠꯀ ꯊꯥꯗꯣꯔꯣ ꯀꯩ ꯀꯩ ꯇꯧꯕꯤꯗꯣꯏꯅꯣ
ꯂꯥꯏꯔꯤꯛ ꯀꯟꯅ ꯄꯥꯏꯔꯤꯁꯤꯒꯤ ꯀꯔꯤ ꯑꯦꯝꯗꯅꯣ
ꯌꯨ ꯄꯤ ꯑꯦꯁ ꯁꯤ ꯆꯍꯤ ꯈꯨꯗꯤꯡꯒꯤ ꯐꯝꯃꯦ
ꯑꯣ ꯑꯁ ꯌꯥꯝ ꯀꯩꯅꯣ ꯇꯧꯋꯤꯅꯦ ꯑꯗꯨꯗꯤ ꯌꯥꯝꯅ ꯍꯥꯏꯗꯤ ꯍꯣꯠꯅꯕ ꯀꯜꯂꯦꯕ ꯂꯥꯢꯔꯤꯛ ꯀꯟꯅ ꯄꯥꯎꯋꯣ ꯑꯗꯨ ꯗꯤ ꯍꯥꯏꯗꯤ ꯀꯩꯅꯣ ꯇꯧꯕ ꯉꯝꯅꯕ ꯐꯥꯎꯕ ꯉꯝꯅꯕꯀꯣ
ꯍꯣ ꯍꯣꯏ ꯑꯥ ꯍꯣꯠꯅꯕ ꯂꯦꯞꯇꯦ ꯃꯉꯥꯔꯛ ꯁꯨꯔꯦ ꯊꯥꯏꯔꯤꯕ
ꯌꯨ ꯄꯤ ꯑꯦ ꯁꯤ ꯗꯤ ꯃꯔꯤꯔꯛꯇꯩꯔ ꯀꯩꯅꯣ ꯊꯥꯕ ꯃꯔꯤꯔꯛꯇꯩ ꯍꯦꯟꯅꯔ ꯀꯩꯅꯣ ꯊꯥꯕ ꯌꯥꯗꯗꯥꯏꯅꯦ
ꯑꯩ ꯃꯉꯥꯔꯛ ꯉꯥꯡꯅꯔ ꯑꯗꯨꯝ ꯌꯥꯔꯦ
ꯑꯣ ꯆꯥꯛꯀꯗꯤ ꯆꯥꯔꯕꯣ
ꯆꯥꯛꯁꯦ ꯆꯥꯛꯀꯤ ꯃꯇꯝ ꯋꯥꯠꯂꯤ ꯑꯈꯣꯢ
ꯑꯣ ꯀꯥꯎꯏꯅꯦ ꯅꯣꯏ ꯅꯪ ꯀꯩꯅꯣꯗ ꯄꯤꯖꯤꯗ ꯂꯩꯗꯥꯏꯅꯦ ꯅꯪꯗꯤ ꯅꯣꯏꯕꯨ ꯆꯥꯛ ꯄꯨꯡ ꯀꯌꯥ ꯃꯇꯝ ꯀꯌꯥ ꯀꯌꯥꯗ ꯄꯤꯒꯦ ꯑꯗꯨꯒ ꯕ꯭ꯔꯦꯛꯐꯥꯁꯅ ꯃꯇꯝ ꯀꯌꯥ ꯄꯤꯒꯦ
ꯆꯥꯛ ꯕ꯭ꯔꯦꯛ ꯐꯥꯁꯁꯦ ꯑꯌꯨꯛ ꯄꯨꯡ ꯅꯤꯄꯥꯟ ꯗꯣꯛꯇꯔꯒꯤꯅ ꯄꯨꯡ ꯇꯔꯥ ꯇꯔꯥꯒꯤꯗ ꯊꯣꯡ ꯂꯣꯟꯗꯣꯏꯅꯦꯕꯀꯣ ꯇꯔꯥꯅꯤ ꯄꯥꯟꯗꯩ ꯂꯣꯏꯔꯒ ꯃꯣꯏ ꯀꯧꯔꯛꯑꯅꯦꯕ ꯑꯗꯨꯒ ꯇꯔꯥ ꯑꯅꯤ ꯅꯤꯄꯥꯟꯗꯩꯅ ꯇꯥꯔꯥꯢ ꯃꯅꯨꯡꯗ ꯂꯧꯍꯧꯗꯣꯏꯕ ꯅꯠꯇꯗꯤ ꯑꯗꯨꯝ
ꯀꯩ ꯀꯩ ꯒꯗꯤ ꯄꯤꯒꯦ ꯕ꯭ꯔꯦꯛꯐꯥꯁꯇ
ꯑꯥ ꯅꯣꯡꯃꯅꯥ ꯄꯨꯔꯤ ꯄꯤꯌꯨ ꯌꯥꯎꯋꯦꯀꯣ ꯇꯟ ꯊꯥꯎꯗ ꯍꯧꯕꯗꯣ ꯑꯗꯨꯒ ꯅꯣꯡꯃꯅ ꯄꯔꯥꯊꯥ ꯑꯂꯨ ꯄꯔꯥꯊꯥꯗꯣ ꯑꯗꯨꯒ ꯅꯣꯡꯃꯅꯕꯨ ꯐ꯭ꯔꯥꯏ ꯔꯥꯏꯁ ꯄꯤꯔꯦꯕ
ꯎꯝ
ꯈꯪꯗꯦ ꯑꯗꯨ ꯈꯦꯆ꯭ꯔꯤ ꯄꯤꯕꯁꯨ ꯌꯥꯎꯔꯦꯀꯣ ꯈꯦꯆ꯭ꯔꯤ ꯄꯤꯕꯁꯨ ꯑꯗꯒꯤ ꯃꯣꯏꯒꯤꯗꯨꯗꯤ ꯌꯥꯝ ꯃꯍꯤ ꯂꯥꯡꯕꯗꯨꯅꯦꯕꯀꯣ ꯑꯩꯈꯣꯏꯒꯤꯗꯨ ꯅꯠꯇꯦꯕ ꯍꯣ ꯍꯣꯏ ꯑꯗꯨꯗꯤ ꯍꯦꯟꯅ ꯇꯥꯃꯤꯅ ꯆꯥꯗꯣꯢꯕ ꯑꯗꯨ ꯁꯟꯗꯦꯁꯤꯅ ꯂ ꯈꯣꯏꯒ ꯕ꯭ꯔꯦꯠ ꯃꯔꯤꯒ ꯄꯤꯅꯦꯕ ꯕꯇꯔ ꯇꯧꯔꯒ
ꯎꯝ
ꯏꯚꯤꯅꯤꯡꯁꯤꯗꯤ ꯑꯗꯨꯝ ꯍꯋꯥꯏ ꯄꯤꯗꯣꯏꯅꯦ ꯍꯋꯥꯏ ꯄꯤꯕꯁꯤꯗ ꯃꯆꯤꯗꯕꯨꯗꯤ ꯑꯂꯨ ꯑꯉꯧꯕ ꯅꯠꯇ꯭ꯔꯒꯅ ꯑꯗꯨꯝ ꯃꯥꯏꯔꯦꯟ ꯨ ꯊꯣꯡꯕ ꯑꯗꯨꯝꯕꯗꯤ ꯌꯥꯎꯋꯦ ꯑꯗꯣ
ꯎꯝ ꯍꯥꯎꯗꯤ ꯍꯥꯎꯕ꯭ꯔꯣ
ꯍꯥꯎꯖꯟꯗꯕꯀꯣ
ꯑ
ꯃꯣꯏꯅ ꯍꯣꯠꯇꯤ ꯍꯣꯠꯅꯔꯒ ꯐꯖꯅ ꯍꯥꯎꯅ ꯊꯣꯡꯕ ꯉꯝꯗꯕꯗꯣ ꯃꯤ ꯃꯌꯥꯝꯒꯤ ꯊꯣꯡꯕꯅꯤꯅ
ꯍꯣꯏ ꯃꯌꯥꯝ ꯌꯥꯝꯕꯩꯅꯦ ꯍꯥꯏꯗꯤ ꯃꯤ ꯃꯌꯥꯝ ꯂꯩꯕꯅꯤꯅꯦꯀꯣ ꯃꯤ ꯃꯌꯥꯝꯒꯤ ꯊꯣꯡꯕꯁꯤꯗꯤ ꯀꯩꯁꯨ ꯍꯥꯎꯇꯦꯗꯅ ꯈꯤꯇꯪ ꯊꯣꯡꯉꯒꯨꯝꯕ ꯍꯥꯎꯕꯋꯥꯅꯦꯕ
ꯍꯣꯏ ꯍꯣꯏ ꯑꯗꯨꯒꯤ ꯃꯊꯛꯇ ꯑꯃꯨꯛ ꯄꯩꯁꯥ ꯑꯃꯨꯛ ꯍꯤꯡꯅꯕꯒꯤ ꯑꯃꯨꯛ ꯍꯣꯠꯅꯩꯅꯦ
ꯎꯝ
ꯑꯗꯩꯁꯨ ꯑꯈꯣꯏ ꯃꯩꯇꯩ ꯃꯩꯇꯩꯅꯃꯛ ꯊꯣꯝꯃꯠ ꯃꯩꯇꯩꯅꯃꯛ ꯊꯣꯡꯕꯅꯠ ꯇꯝꯅꯤꯅ
ꯑꯈꯣꯢꯁꯤ ꯎꯝ ꯑꯥ ꯍꯥꯏꯔꯣ ꯍꯥꯢꯔꯣ
ꯑꯥ ꯑ
ꯀꯩꯗꯧꯔꯕ ꯃꯩꯇꯩꯅ ꯊꯣꯡꯕ ꯅꯠꯇꯕꯅꯤꯅ ꯀꯩꯗꯧꯔꯕ
ꯑꯥ ꯑꯗꯨꯝ ꯃꯍꯥꯎꯗꯤ ꯈꯔ ꯋꯥꯠꯂꯦ ꯍꯥꯏꯕ
ꯎꯝ ꯑꯗꯣ ꯑꯍꯥꯎꯕ ꯁꯥ ꯉꯥꯒꯨꯝꯕ ꯊꯣꯡꯕꯗꯤ ꯀꯝ ꯀꯝ ꯀꯥꯟꯗ ꯄꯤꯒꯦꯕ
ꯁꯟꯇꯦꯗ ꯑꯃꯨꯛ ꯄꯤꯔꯦꯀꯣ
ꯎꯝ
ꯑꯗꯨꯒ ꯁꯟꯗꯦꯁꯤ ꯂꯣꯏꯔ ꯃꯇꯨꯡꯗ ꯃꯟꯗꯦꯗꯅ ꯄꯅꯤꯔ ꯄꯤꯔꯅꯤꯀꯣ
ꯅꯣꯡꯃꯥꯏꯖꯤꯡ ꯅꯨꯃꯤꯠꯇ ꯄꯤꯔꯅꯤ ꯅꯤꯡꯊꯧꯀꯥ ꯅꯨꯃꯤꯠꯇꯅ ꯀꯩꯅꯣ ꯄꯤꯔꯤꯕ ꯄꯅꯤꯔ ꯄꯤꯕ
ꯑꯥ ꯑꯗꯨꯒ ꯑꯩꯗꯤ ꯍꯩꯇꯦꯐꯀꯣ
ꯑꯥ ꯍꯥꯏꯔꯛꯑꯣ ꯌꯥꯔꯦꯁꯦ ꯍꯥꯏꯔꯛꯑꯣ ꯅꯤꯡꯊꯧꯀꯥꯕ ꯅꯨꯃꯤꯠꯇꯅ ꯀꯩ ꯄꯤꯔꯕ
ꯅꯪꯅ ꯑꯗꯨꯝ ꯁꯤꯔꯒ ꯁꯪꯉꯣꯕ
ꯑꯝ
ꯑ ꯎꯝ ꯎꯝ ꯑꯗꯨꯒꯅ ꯄꯅꯤꯔ ꯄꯤꯔꯕꯀꯣ
ꯎꯝ ꯑꯗꯨꯏ ꯃꯊꯪ ꯅꯨꯃꯤꯠꯇꯅ ꯀꯩ ꯄꯤꯕ
ꯑꯗꯨꯅ ꯌꯦꯟ ꯌꯦꯟ ꯄꯤꯗꯣꯏꯅꯦꯕ
ꯑꯗꯨꯏ ꯃꯊꯪ ꯅꯨꯃꯤꯠꯇꯗꯤ
ꯑꯗꯨꯗꯅ ꯌꯦꯔꯨꯝ ꯄꯤꯔꯅꯤꯅꯀꯣ
ꯎꯝ ꯑꯗꯨꯏ ꯃꯊꯪꯗꯗꯤ
ꯑꯃꯨꯛ ꯌꯦꯟ ꯄꯤꯗꯣꯢꯅꯦꯕ ꯑꯗꯨꯏ ꯅꯨꯃꯤꯠꯇ
ꯑꯣ
ꯑꯗꯨꯒ ꯑꯗꯨꯢ ꯃꯊꯪꯗꯅ ꯉꯥ ꯊꯣꯡ ꯄꯤꯗꯣꯏꯅꯦꯕ
ꯎꯝ
ꯉꯔꯥꯡꯒꯤ ꯃꯇꯨꯡꯗ ꯌꯦꯟ ꯄꯤꯔꯅꯤꯅ ꯑꯗꯣ ꯑꯃꯨꯛꯀ ꯁꯣꯔꯤ ꯌꯦꯟ ꯉꯥꯒꯤ ꯃꯇꯨꯡꯗ ꯌꯦꯔꯨꯝ ꯄꯗꯣꯏꯅꯦꯕ ꯌꯦꯔꯨꯝ ꯂꯣꯏꯔꯒ ꯑꯃꯨꯛ ꯂꯥꯛꯑꯅꯦꯕ
ꯑꯣ ꯌꯦꯟꯗꯤ ꯑꯗꯨꯝ ꯅꯣꯡꯃ ꯀꯥꯜꯂꯒ ꯑꯗꯨꯝ ꯄꯤꯌꯦꯕ ꯑꯗꯣ ꯌꯦꯟꯒꯤ ꯃꯅꯨꯡ ꯌꯦꯟꯒꯤ ꯃꯌꯥꯏꯗ ꯂꯩꯕꯁꯤꯗꯤ ꯍꯦꯟꯖꯥꯡꯁꯦ ꯑꯗꯨꯝ ꯑ ꯑꯗꯨꯝ ꯍꯣꯡꯉꯦꯕ
ꯑ ꯌꯦꯔꯨꯝꯒ ꯉꯥꯒꯖꯦ ꯍꯣꯡꯗꯣꯡ ꯍꯣꯡꯖꯤꯟ ꯇꯧꯋꯦ ꯑꯗꯣ ꯄꯅꯥꯔ ꯄꯅꯤꯔꯒꯁꯨ
ꯈ꯭ꯋꯥꯢ ꯍꯥꯎꯕꯗꯤ ꯀꯔꯝꯕꯅ ꯏꯍꯥꯎ ꯍꯥꯎꯒꯦ
ꯍꯥꯎꯕꯁꯦ ꯃꯣꯏꯅ ꯊꯔꯁ ꯗꯤ ꯑ ꯁꯒꯣꯟ ꯁꯒꯣꯜ ꯁꯒꯣꯜꯁꯦꯟ ꯍꯥꯢꯔ ꯀꯩ
ꯎꯝ ꯍꯥꯏꯔꯛꯑꯣ ꯈꯪꯉꯦ
ꯑꯗꯨ ꯅꯨꯃꯤꯠꯇ ꯃꯣꯏꯁꯦ ꯄꯤꯕꯗꯣ ꯑꯗꯨꯗꯤ ꯑꯗꯨꯝ ꯆꯥꯕ ꯌꯥꯏꯌꯦꯕ ꯆꯥꯛꯀ ꯆꯥꯕ ꯌꯥꯕ ꯅꯠꯇꯕ ꯑꯗꯨꯈꯛ ꯆꯥꯕꯗꯤ ꯌꯥꯏꯌꯦꯕ ꯑꯗꯨꯃꯗꯤ ꯍꯥꯎꯔꯦ ꯑꯇꯩ ꯑꯇꯩꯗꯤ
ꯅꯦ ꯎꯝ ꯀꯩꯅꯣꯗ ꯆꯠꯂꯨꯏ ꯕꯖꯥꯔꯗ ꯆꯠꯂꯨꯏ
ꯍꯥꯥ
ꯕꯖꯥꯔꯖꯨ ꯆꯠꯂꯨꯏꯕ ꯑꯩꯈꯣꯏꯗꯤ
ꯀꯩꯀꯩ ꯂꯩꯔꯛꯀꯦ
ꯕꯦꯛ ꯂꯩꯕ ꯑꯗꯨꯗꯩ ꯐꯨꯔꯤꯠꯁꯨ ꯂꯩꯔꯨꯕ ꯑꯥ ꯑꯩꯈꯣꯏ ꯆꯦꯅꯦ ꯑꯩꯈꯣꯏ ꯆꯦꯒꯤ ꯃꯃꯥꯟꯅꯕꯤꯅꯦ ꯑꯗꯨꯗꯒꯤ ꯑꯩ ꯏꯅꯥꯎꯄꯤꯅꯦ ꯇꯧꯔꯒ ꯈꯣꯏ ꯃꯔꯤ ꯆꯠꯂ ꯑꯗꯨꯒ ꯑꯩꯈꯣꯏ ꯏꯅꯝꯃ ꯑꯃꯁꯨ ꯎꯝ ꯍꯝ ꯕꯖꯥꯔꯗ ꯐꯝꯃꯦꯕꯀꯣ
ꯑꯥ
ꯗꯨꯀꯥꯟ ꯑꯗꯨꯗ ꯀꯩꯅꯣ ꯇꯧꯋꯦ ꯑꯩꯈꯣꯏ ꯑꯆꯥꯄꯣꯠ ꯆꯥꯔꯛꯑꯦ ꯑꯃꯨꯛ ꯍꯣꯇꯦꯜꯗ
ꯑꯣ ꯅꯪ ꯕꯦꯛ ꯑꯝꯈꯇꯥꯔꯥ ꯂꯩꯔꯛꯏꯁꯦ
ꯍꯥꯥ
ꯅꯪ ꯕꯦꯛ ꯈꯛꯇꯕ ꯂꯩꯔꯛꯏꯁꯦ ꯅꯪꯒꯤ
ꯍꯣꯏ ꯕꯦꯛ ꯑꯝ ꯕꯦꯛ ꯑꯃꯈꯛ ꯂꯩꯔꯛꯇꯗꯤ ꯑꯩꯕꯨ ꯕꯦꯛ ꯑꯍꯨꯝ ꯂꯩꯔꯛꯀꯗ꯭ꯔꯣ
ꯑꯇꯦ ꯑꯇꯣꯞꯄ ꯄꯣꯠꯆꯩ ꯌꯥꯎꯔꯛꯇ꯭ꯔꯕꯥ ꯍꯥꯏꯕ
ꯑꯇꯣꯞꯄ ꯄꯣꯠ ꯆꯩ ꯌꯥꯎꯔꯛꯇ꯭ꯔꯦ ꯑꯗꯨꯗꯒꯤꯅꯦ ꯈꯥꯃꯦꯟꯁꯤꯟꯁꯨ ꯂꯩꯔꯛꯑꯦ ꯈꯥꯃꯦꯟꯁꯤ
ꯄꯧꯕ꯭ꯔꯥ ꯑꯗꯨꯝ
ꯎꯝ ꯑꯗꯨꯝ ꯑꯥ ꯌꯥꯎꯕꯗꯤ ꯌꯥꯎꯋꯦꯕꯀꯣ ꯑꯗꯨ ꯌꯥꯝ ꯇꯥꯡꯉꯦꯕ ꯉꯁꯤꯁꯦ ꯑꯥ ꯌꯥꯝ ꯌꯦꯡꯉꯛꯇ꯭ꯔꯦꯕ ꯄꯩꯁꯥꯗꯣ ꯌꯥꯝ ꯄꯨꯗꯕꯒꯤ ꯑꯗꯒꯤ ꯀꯩꯅꯣ ꯇꯧꯔꯦ ꯍꯥ
ꯕꯦꯛꯇꯣ ꯀꯌꯥ ꯄꯤꯔꯛꯀꯦꯕ
ꯕꯦꯛꯇꯣ ꯊ꯭ꯔꯤ ꯐꯤꯐꯇꯤ ꯄꯤꯔꯛꯑꯦ
ꯑꯣ
ꯑꯗꯨꯗꯒꯤꯅꯦ ꯐꯨꯔꯤꯠꯁꯦ ꯈꯪꯉꯕ
ꯎꯝ
ꯆꯠꯂꯦꯕꯀꯣ ꯑꯗꯨꯒꯅꯦ ꯑꯥ ꯑꯩꯈꯣꯏꯖꯦ ꯎꯝ ꯈꯜꯂꯦ ꯈꯜꯂꯦ ꯑꯗꯨꯗꯒꯤ ꯍꯟꯅꯨꯕꯤ ꯑꯃꯁꯨ ꯊꯦꯡꯅꯩꯌꯦꯕꯀꯣ
ꯎꯝ
ꯑꯗꯣ ꯃꯥꯖꯦ ꯌꯥꯝ ꯏꯁꯧ ꯂꯥꯡꯉ ꯂꯩꯔꯝꯃꯦ ꯑꯗꯨꯗꯒꯤ ꯑꯗꯨꯝ ꯄꯣꯠꯁꯦ ꯂꯩꯕ ꯇꯟꯗꯅ ꯂꯩꯔꯛꯇ꯭ꯔꯦ
ꯑꯗꯒꯤ ꯑꯩꯈꯣꯏꯖꯦ ꯉꯁꯥꯏꯖꯦ ꯏꯅꯝꯃꯖꯦ ꯀꯣꯏꯊꯤ ꯊꯤꯔꯦ ꯀꯥꯏ ꯂꯩꯒꯦ ꯀꯥꯏ ꯂꯩꯒꯦꯅ ꯑꯗꯨꯒ ꯂꯩ ꯇꯨꯗꯨꯗ ꯑꯃꯨꯛ ꯍꯣꯇꯦꯜꯗ ꯑꯃꯨꯛ ꯊꯦꯡꯅꯔꯦ ꯑꯗꯨꯗꯒꯤ ꯑꯆꯥꯄꯣꯠ ꯆꯥꯃꯤꯟꯅꯔꯦꯗꯅ
ꯎꯝ
ꯑꯗꯒꯤ ꯑꯩꯈꯣꯏꯖꯦ ꯍꯜꯂꯛꯑꯦ ꯑꯩꯈꯣꯏꯁꯦ ꯃꯣꯃꯣ ꯇꯧꯒꯦ ꯇꯧꯁꯦꯅ ꯇꯧꯔꯝꯕꯅꯦꯕ ꯉꯁꯤ ꯁꯦ ꯋꯥꯃꯟꯗꯅ ꯑꯩ ꯁꯦ ꯌꯥꯝ ꯋꯥꯔꯦꯕꯀꯣ ꯍꯥꯏꯗꯤ ꯏꯁꯥꯖꯨ ꯆꯣꯛꯊꯔꯕꯀꯣ ꯇꯨꯝꯕꯖꯤꯖꯨ ꯉꯔꯥꯡꯖꯦ ꯀꯌꯥ ꯇꯨꯝꯗ꯭ꯔꯦꯕ ꯑꯩꯁꯦ ꯈꯪꯉꯕ ꯉꯔꯥꯡꯁꯦ ꯇꯨꯝꯗ꯭ꯔꯦꯕ ꯑꯩꯁꯦ ꯑꯗꯒꯤ ꯑꯥ ꯉꯁꯤꯖꯦ ꯉꯟꯅ ꯍꯧꯒꯠꯇꯕ ꯌꯥꯗꯕ
ꯍꯥꯏꯌꯨꯅꯦ
ꯉꯔꯥꯡꯁꯦ ꯍꯣꯏ ꯌꯥꯔꯦꯁꯦ ꯑꯩ ꯋꯥꯔꯤ ꯂꯤꯕꯤꯔꯛꯀꯦꯁꯦ ꯑꯗꯨꯒꯅꯦ ꯀꯅꯣ ꯇꯧꯗ꯭ꯔꯦꯕꯀꯣ ꯉꯁꯤ ꯁꯤꯗꯤ ꯉꯟꯅ ꯍꯧꯒꯠꯇ ꯌꯥꯗ꯭ꯔꯝꯅꯤꯅ ꯍꯧꯒꯠꯂꯒ ꯏꯔꯨ ꯂꯨꯔꯦ ꯑꯗꯨꯗꯒꯤ ꯀꯣꯛ ꯀꯩꯀ ꯇꯨꯝꯃꯦꯗꯅ ꯑꯗꯨꯒ ꯆꯠꯂꯦ ꯑꯗꯣ ꯑꯩꯈꯣꯏꯁꯦ ꯃꯣꯃꯣ ꯍꯣꯔꯦꯟ ꯍꯜꯂꯛꯑꯒ ꯃꯣꯃꯣ ꯁꯥꯁꯦꯅ ꯇꯧꯕꯅꯦꯕꯀꯣ ꯑꯗꯨꯒꯅꯦ ꯃꯣꯃꯣꯒꯤ ꯃꯆꯜꯒꯩ ꯁꯨ ꯂꯩꯒꯦꯅ ꯇꯧꯋꯦꯕꯀꯣ ꯑꯗꯨꯒ ꯍꯥꯏꯗꯤ ꯋꯥꯃꯜꯂꯛꯇꯅ ꯍꯦꯛꯇ ꯃꯣꯃꯣꯗꯣ ꯇꯧꯕ ꯉꯝꯃꯔꯣꯏ ꯍꯥꯏꯗꯤ ꯀꯣꯟꯅ ꯐꯖꯅ ꯍꯥꯏꯗꯤ ꯐ꯭ꯔꯤ ꯑꯣꯏꯕ ꯅꯨꯃꯤꯠ ꯑꯝꯗ ꯇꯧꯔꯁꯦ ꯁꯪꯕ ꯅꯨꯃꯤꯠ ꯑꯃꯗ ꯇꯧꯔꯁꯦꯅ ꯍꯥꯏꯔꯦ ꯑꯗꯨꯒ ꯉꯁꯥꯏꯖꯦ ꯈꯥꯃꯦꯟꯁꯤꯟꯕꯤ ꯂꯩꯔꯦꯑꯦꯕꯀꯣ ꯑꯗꯨꯗꯒꯤ ꯆꯨꯖꯥꯛ ꯇꯨ ꯂꯩꯔꯦ ꯑꯗꯨꯗꯒꯤ ꯄꯣꯠ ꯈꯔ ꯑꯗꯨꯝ ꯂꯩꯔꯦꯗ ꯑꯇꯣꯞꯄꯗꯤ ꯌꯥꯝ ꯂꯩꯗ꯭ꯔꯦ ꯑꯈꯣꯏ ꯏꯅꯥꯎꯄꯤꯒꯤꯗꯨꯅ ꯃꯥꯒꯤ ꯈꯨꯠꯇ ꯁꯤꯅꯕ ꯕ꯭ꯔꯦꯁꯂꯦꯠ ꯑꯝꯒ ꯑꯗꯨꯗꯒꯤ ꯃꯥꯒꯤ ꯃꯁꯀꯔꯥ ꯑꯝꯒ ꯂꯩꯌꯦꯕ ꯄꯣꯠꯇꯣ ꯉꯁꯤꯗꯤ ꯌꯥꯝ ꯐꯖꯕ ꯀꯥ ꯀꯥ ꯍꯦꯟꯅꯁꯨ ꯌꯥꯎꯗꯦꯕ ꯈꯪꯉꯕ ꯑꯗꯨꯒꯤ
ꯑꯈꯣꯏꯒꯤ ꯀꯩꯅꯣꯗꯁꯨ ꯕꯖꯥꯔꯗꯁꯨ ꯑꯗꯨꯝ ꯃꯃꯜ ꯇꯥꯡꯈꯠꯂꯤꯔꯕ ꯍꯟꯗꯛꯁꯦ
ꯍꯥꯥ
ꯍꯟꯗꯛꯁꯦ ꯕꯖꯥꯔꯗꯁꯨ ꯑꯗꯨꯝ ꯃꯃꯜꯁꯦ ꯇꯥꯡꯈꯠꯂꯤꯔ ꯍꯥꯏꯕ ꯑꯣ ꯀꯩꯅꯗꯪ ꯅꯠꯇꯦ ꯑꯣꯟꯂꯥꯏꯟꯗꯗꯪ ꯅꯠꯇꯦꯕ
ꯎꯝ ꯑꯣꯟꯂꯥꯏꯟꯗ ꯍꯥꯏꯗꯤ ꯁꯨꯝ ꯑꯈꯣꯏꯒꯤ ꯂꯝꯁꯤꯒꯤ ꯃꯅꯨꯡꯒꯤ ꯋꯥꯅꯤꯗ ꯃ ꯄꯥꯟꯒꯤ ꯑꯣꯟꯂꯥꯏꯟ ꯀꯩꯀꯩ ꯄꯨꯂꯞ ꯆꯠꯄꯗꯨꯕꯨꯗꯤ ꯑꯗꯨꯒꯨꯝꯕꯗꯤ ꯍꯣꯡꯉꯦꯕꯀꯣ ꯑꯗꯨꯝ ꯍꯧꯖꯤꯛꯇꯤ ꯑꯩꯈꯣꯏꯒꯤ ꯃ ꯇꯥꯡ ꯆꯥꯗ꯭ꯔꯦꯗꯅ ꯑꯈꯣꯏꯒꯤ ꯍꯥꯏꯗꯤ ꯄꯣꯠꯁꯦ ꯄꯨꯊꯣꯛ ꯄꯨꯁꯤꯟ ꯀꯩꯀꯥ ꯑꯗꯨꯒꯤ ꯑꯗꯨꯒꯤꯁꯨꯅꯦ ꯍꯥꯏꯗꯤ ꯀꯩꯅꯣ ꯇꯧꯕ ꯑꯗꯨꯒꯤꯁꯨ ꯌꯥꯗꯕꯒꯤ ꯇꯥꯡꯈꯠꯄꯖꯥꯠꯅꯦ ꯃꯣꯏꯖꯦ ꯑꯗꯨꯒꯤ ꯈꯔ ꯇꯥꯡꯉꯦꯕ ꯑꯩꯅ ꯎꯝ ꯑꯣꯟꯂꯥꯏꯟꯗ ꯅꯠꯇ꯭ꯔꯁꯨ ꯑꯣꯐꯂꯥꯏꯟꯗ ꯆꯠꯂ ꯁꯨ ꯗꯨꯝ ꯄꯣꯠꯁꯦ ꯐꯖꯕꯁꯨ ꯌꯥꯎꯗꯦ ꯀꯝꯃꯥꯏ ꯇꯧꯔꯤꯅꯣ ꯈꯪꯗꯦ ꯉꯁꯥꯏꯗꯤ ꯀꯩꯀꯩ ꯇꯧꯔ ꯂꯩꯒꯦ ꯑꯌꯨꯛ ꯐꯥꯎ
ꯑꯌꯨꯛꯁꯦ
ꯂꯥꯏꯔꯤꯛ ꯇꯧꯔꯒ ꯂꯩꯔꯦ ꯒꯥꯏꯅ ꯑꯃꯨꯛ ꯍꯥꯏꯔꯛꯇꯣꯏꯔꫭ
ꯇꯨꯝꯕ ꯌꯥꯗꯗꯤ ꯑꯩꯗꯤ ꯂꯥꯏꯔꯤꯛ ꯑꯗꯨꯝ ꯄꯥꯒꯜꯂꯦꯕꯀꯣ ꯍꯥꯏꯗꯤ ꯍꯦꯕꯤꯠ ꯍꯦꯕꯤꯠ ꯅꯦꯌꯦ ꯍꯣꯕꯤꯅꯦ ꯍꯥꯏꯕ
ꯍꯩꯅꯕꯤꯗꯣ ꯎꯝ
ꯎꯇꯤꯅ
ꯂꯥꯏꯔꯤꯛꯁꯤꯗꯤ ꯌꯥꯔꯤꯒꯩ ꯑꯗꯨꯝ ꯄꯥꯔꯦꯕ ꯅꯠꯇ꯭ꯔ ꯍꯜꯂꯣ
ꯑ ꯇꯥꯕ꯭ꯔ ꯑꯩ ꯀꯩꯅꯣ ꯇꯧꯔꯛꯀꯦ ꯑ ꯑ ꯑ ꯀꯩꯅꯣ ꯁꯦꯀꯦꯟ ꯑꯝꯇꯪ ꯂꯩꯌꯨꯀꯣ ꯑꯩ ꯀꯩꯅꯣ ꯏꯌꯥꯔꯕꯠ ꯄꯥꯜꯂꯛꯀꯦ
ꯉꯥꯏꯈꯣ ꯉꯥꯏꯈꯣ ꯑꯩꯗꯣ ꯀꯩꯅꯣ ꯇꯧꯔꯨꯒꯤꯒꯦ ꯑꯩꯅꯦ ꯉꯍꯥꯛ ꯂꯩꯔꯒ ꯑꯃꯨꯛ ꯇꯧꯔꯛꯀꯦ ꯀꯣ ꯍꯧꯖꯤꯛꯀꯤ
ꯍꫭ ꯍꯣꯏ ꯑꯗꯨꯗꯤ ꯉꯍꯥꯛ ꯍꯣ ꯍꯣ ꯍꯣ ꯐꯔꯦ ꯐꯔꯦ ꯑꯗꯨꯗꯤ ꯁꯪꯕ ꯀꯥꯟꯗ ꯑꯗꯨꯝ ꯇꯧꯔꯛꯑꯣ
ꯍꫭꯏ ꯍꫭꯏ ꯊꯝꯃꯦ ꯊꯝꯃꯦ